ꯍꯣꯏ ꯇꯥꯏꯌꯦ
ꯑꯣ ꯀ꯭ꯔꯤ ꯇꯧꯔꯤꯅꯣ ꯅꯪꯗꯤ
ꯀꯩꯝ ꯀꯩꯝ ꯇꯧꯗꯦ ꯃꯄꯥꯟꯗ ꯂꯦꯞꯄ ꯂꯩꯌꯦ ꯆꯠꯊꯣꯛ ꯆꯠꯁꯤꯟ ꯎꯝ ꯍꯧꯖꯤꯛ ꯐꯥꯎꯗꯤ ꯂꯩꯇꯦ ꯆꯤꯛꯇꯦ ꯅꯪꯗꯤ ꯀꯩ ꯇꯧꯔ ꯂꯩꯒꯦ
ꯇꯨꯝꯃꯒ ꯂꯩꯔꯦꯗ
ꯆꯥ ꯇꯨꯝꯃꯅꯤ ꯇꯨꯝ ꯂꯥꯏꯠ ꯇꯨꯝꯅꯉꯥꯏꯒꯤꯗꯃꯛ ꯇꯨꯝꯃ ꯂꯩꯔꯕꯣ
ꯅꯠꯇꯦ ꯅꯠꯇꯦ ꯑꯗꯨꯝ ꯀꯣꯜ ꯇꯧꯔꯒ ꯀꯣꯜ ꯇꯧꯕ ꯃꯤ ꯌꯦꯡꯂꯒ ꯂꯩꯕꯅꯤꯗ ꯅꯪꯒꯤ ꯔꯨꯝꯃꯦꯠ ꯍꯣꯏ ꯇꯨꯝꯔꯒ ꯂꯩꯕꯒꯤꯔꯣ ꯃꯄꯥꯟꯗ ꯂꯩꯔꯤꯁꯦ
ꯅꯠꯇꯦ ꯌꯨꯝ ꯃꯅꯨꯡꯗ ꯌꯥꯝ ꯂꯥꯡꯉꯦꯕ ꯑꯗꯨꯒꯤ
ꯑꯣ ꯕꯣꯜ ꯕꯣꯜ ꯉꯥꯏꯔꯒ ꯂꯩꯕꯈꯣꯏꯔꯣ
ꯍꯣꯏ ꯑꯩꯁꯨ ꯉꯥꯏꯔꯤꯅꯦ ꯅꯪꯗꯤ ꯌꯦꯡꯉꯣꯏꯗ꯭ꯔꯣ
ꯌꯦꯡꯒꯅꯤ ꯌꯦꯡꯒꯅꯤ ꯀꯅꯥ ꯁꯞꯄꯣꯔꯠ ꯇꯧꯔꯤꯅꯣ
ꯐ꯭ꯔꯥꯟꯁ ꯐ꯭ꯔꯥꯟꯁ ꯇꯧꯋꯦ
ꯑꯗꯨꯗꯤ ꯐ꯭ꯔꯥꯟꯁ ꯅꯠꯇꯕ ꯑꯇꯣꯞꯄꯗꯤ
ꯑꯇꯩꯗꯤ ꯅꯣꯔꯋꯦꯁꯨ ꯍꯟꯗꯛꯇꯤ ꯁꯞꯄꯣꯔꯠ ꯇꯧꯋꯦꯗ
ꯎꯝ ꯑꯇꯣꯞꯄꯗꯤ
ꯑꯇꯣꯞꯄꯗꯤ ꯌꯥꯝ ꯇꯧꯗꯦ ꯑꯩꯗꯤ ꯐ꯭ꯔꯥꯟꯁ ꯈꯛꯇꯪ ꯄꯥꯝꯕꯒꯤꯀꯣ ꯅꯪꯗꯤ ꯀꯅꯥ ꯀꯅꯥ ꯇꯧꯒꯦ ꯑꯩꯒꯤ ꯑꯦꯝꯕꯄꯦ ꯌꯥꯝ ꯄꯥꯝꯃꯦ ꯃꯥ ꯍꯦꯛꯅ ꯅꯪꯒꯤ ꯈꯣꯟ ꯐꯖꯅ ꯇꯥꯗꯤꯌꯦ
ꯍꯖꯤꯛꯇꯤ ꯇꯥꯕ꯭ꯔꯣ
ꯎꯝ
ꯎꯝ ꯑ ꯑꯩ ꯑꯩꯗꯤꯀꯣ ꯑꯥꯔꯖꯦꯟꯇꯤꯅ ꯇꯧꯋꯦ ꯏꯁꯄꯦꯟ ꯇꯧꯋꯦ ꯕ꯭ꯔꯥꯖꯤꯜ ꯇꯧꯋꯦ ꯖꯄꯥꯟ ꯇꯧꯋꯦ ꯑꯗꯨ ꯑꯌꯥꯝꯕꯗꯤ ꯄꯣꯈ꯭ꯔꯦ
ꯆꯥ
ꯁ꯭ꯄꯦꯟꯒ ꯑꯥꯔꯖꯦꯟꯇꯤꯅ ꯍꯤꯡꯂꯒ ꯂꯩ ꯍꯧꯖꯤꯛ
ꯑꯗꯣ ꯑꯥꯔꯖꯦꯟꯇꯤꯅꯥꯁꯦ ꯀꯅꯥꯒꯔ ꯑꯃꯨꯛ ꯇꯧꯒꯗꯧꯕꯗꯣ ꯁ꯭ꯄꯦꯟꯒ ꯅꯠꯇ꯭ꯔꯣ
ꯅꯠꯇꯦ ꯁ꯭ꯋꯤꯠꯖꯔꯂꯦꯟꯒ ꯍꯧꯖꯤꯛ ꯑ ꯉꯁꯤ ꯐ꯭ꯔꯥꯟꯁ ꯉꯝꯔꯅꯤꯀꯣ ꯍꯌꯦꯡꯁꯦ ꯏꯁꯄꯦꯟꯒ ꯏꯁꯄꯦꯟꯒ ꯕꯦꯜꯖꯤꯌꯝ ꯂꯩꯌꯦꯀꯣ ꯑꯗꯨꯗ
ꯑ
ꯏꯁꯄꯦꯟꯅ ꯉꯝꯔꯗꯤ ꯃꯊꯪꯗ ꯁꯤꯃꯤ ꯐꯥꯏꯅꯦꯜꯗ ꯐ꯭ꯔꯥꯟꯁꯀ ꯏꯁꯄꯦꯟ ꯇꯧꯗꯣꯏꯕ
ꯑꯣ ꯑꯆꯥ ꯑꯁ ꯑꯩꯗꯤ ꯀꯤꯌꯦ ꯉꯁꯤꯒꯤꯁꯦ ꯑꯩꯅ ꯁꯞꯄꯣꯔꯠ ꯇꯧꯕ ꯇꯤꯝꯁꯦ ꯑꯗꯨꯝ ꯄꯣꯛꯒꯟꯕ ꯑꯗꯨꯒꯤ ꯑꯁ ꯑꯩ ꯁꯞꯄꯣꯔꯠꯀ ꯇꯧꯅꯤꯡꯗ꯭ꯔꯦ
ꯉꯝꯒꯅꯤꯗ ꯍꯧꯖꯤꯛ ꯐ꯭ꯔꯥꯟꯁꯅ ꯈ꯭ꯋꯥꯏ ꯀꯜꯂꯤꯗꯨꯗꯤ
ꯍꯣꯏ ꯑꯁ ꯑꯗꯨꯕꯨ ꯈꯪꯗꯦꯅ ꯑꯁ ꯄꯨꯡ ꯒꯦꯝ ꯍꯥꯏꯕꯁꯤꯗꯤ ꯗꯥꯎꯗ ꯂꯩꯕꯅꯤꯅꯀꯣ
ꯑꯗꯨꯗꯤ ꯉꯝꯗꯤ ꯉꯝꯗꯦ ꯐꯨꯠꯕꯣꯜꯁꯤꯗꯤꯀꯣ
ꯎꯝ ꯍꯣꯏ
ꯌꯨꯝ ꯌꯨꯝꯗ ꯂꯩꯌꯦ ꯍꯥꯏꯔꯣ ꯅꯪ ꯉꯁꯥꯏ ꯍꯥꯏꯕꯗꯣ
ꯌꯨꯝꯗꯗꯤ ꯂꯩꯇꯦ ꯏꯃꯥꯟꯅꯕ ꯈꯣꯏꯗ ꯂꯩꯌꯦ
ꯑꯣ
ꯃꯣꯏ ꯃꯅꯨꯡꯗ ꯍꯥ
ꯔꯦꯟꯗꯔꯣ
ꯅꯠꯇꯦ
ꯃꯣꯏ ꯌꯨꯝꯗꯔꯣ
ꯍꯣꯏ
ꯑꯁ ꯑ ꯀꯔꯤ ꯀꯔꯤ ꯇꯧ ꯀꯔꯤ ꯇꯧ ꯑꯥ ꯀꯣꯂꯦꯖ ꯀꯥꯕ꯭ꯔꯣ ꯀꯔꯤ ꯇꯧꯕ꯭ꯔꯣ ꯅꯪꯗꯤ
ꯍꯣ ꯀꯂꯦꯖ ꯀꯥꯌꯦ
ꯁꯦꯃꯤꯁꯇꯔ ꯀꯌꯥ ꯌꯧ ꯑꯣꯏꯔꯦ ꯑꯩꯁꯨ ꯀꯣꯂꯦꯖ ꯀꯥꯏꯌꯦꯗ ꯑꯣ ꯑꯗꯨꯗꯤ ꯂꯣꯏꯒꯦ ꯇꯧꯔꯦꯀꯣ
ꯎꯝ ꯅꯪꯗꯤ ꯍꯧꯕꯗ ꯉꯥꯏꯔꯤꯕ꯭ꯔꯣ
ꯑꯁ ꯅꯠꯇꯦꯍꯦ ꯑꯩꯁꯨ ꯂꯤꯈ꯭ꯔꯦꯗ
ꯍꯨꯝꯍꯨꯝ ꯑꯩꯒ ꯃꯥ
ꯂꯤꯈ꯭ꯔꯦ ꯅꯉꯣꯟꯗꯅ ꯁꯦꯅꯤꯌꯔ ꯑꯣꯏꯗꯨꯏꯅꯦ ꯆꯍꯤ ꯃꯔꯤ ꯃꯉꯥ ꯑꯣꯏꯗꯨꯏꯅꯦ
ꯑꯗꯨ ꯑꯗꯨ ꯑꯩꯒꯤ ꯃꯈꯥꯗ ꯂꯩꯕꯥ
ꯅꯠꯇꯦ ꯑꯩꯖꯤ ꯍꯥꯟꯅ ꯀꯣꯂꯦꯖꯇꯨ ꯒ꯭ꯔꯦꯖ꯭ꯋꯦꯠ ꯂꯣꯏꯈ꯭ꯔꯦ ꯑꯗꯨꯒ ꯑꯃꯨꯛꯀ ꯀꯥꯔꯤꯅꯦ
ꯀꯩꯒꯤ
ꯑꯩꯅ ꯁꯕꯖꯦꯛ ꯆꯦꯟꯖ ꯇꯧꯅꯤꯡꯕꯒꯤ
ꯁꯥ ꯑꯗꯨ ꯅꯧꯅ ꯑꯃꯨꯛ ꯀꯥꯔꯤꯕ ꯍꯧꯕꯗꯒꯤ
ꯎꯝ
ꯑꯁ ꯃꯇꯝ ꯌꯥꯝ ꯃꯥꯡꯉꯤꯍꯦ
ꯃꯥꯡꯉꯦ ꯀꯩ ꯑꯣꯅ꯭ꯔꯁ ꯂꯧꯕ꯭ꯔꯣ ꯅꯪ
ꯑꯩ ꯖꯨꯂꯣꯖꯤꯗ ꯂꯧꯋꯦ ꯅꯪꯗꯤ ꯀꯩ ꯂꯧꯕ꯭ꯔꯣ ꯎꯝ
ꯑꯩꯅ ꯍꯥꯟꯅ ꯕꯣꯇꯅꯤꯗ ꯂꯧꯋꯦ
ꯁꯥ ꯍꯧꯖꯤꯛꯇꯤ
ꯍꯧꯖꯤꯛꯇꯤ ꯍꯧꯖꯤꯛꯇꯤ ꯑꯣꯅ꯭ꯔꯁ ꯍꯥꯏꯕ ꯂꯩꯇ꯭ꯔꯦꯗ ꯍꯧꯖꯤꯛꯇꯤ ꯇ꯭ꯔꯦꯅꯤꯡ ꯇꯧꯋꯦ ꯑꯗꯨꯒꯤ
ꯑꯣ ꯑꯩꯁꯨ ꯖꯤ ꯏ ꯕꯣꯠꯅꯤ ꯂꯧꯋꯦ ꯑꯗꯨ ꯑꯅꯤꯗꯣ ꯄꯨꯟꯅ ꯂꯧꯃꯤꯟꯅꯩꯌꯦ
ꯐꯩꯅꯦ ꯂꯣꯏꯔꯒ ꯃꯁꯇꯔ ꯇꯧꯗꯨꯏꯔꯣ
ꯈꯪꯗꯦ ꯎꯝ ꯑꯩ ꯈꯪꯗ꯭ꯔꯤ ꯑꯩ ꯈꯜꯂ ꯂꯩꯕꯅꯦ ꯇꯧꯁꯤꯔ ꯇꯧꯔꯣꯏꯁꯤꯔꯅꯀꯣ ꯀꯣꯛ ꯌꯥꯝ ꯁꯥꯏꯌꯦ ꯇꯧꯕꯗ ꯃꯇꯝ ꯑꯃꯨꯛ ꯃꯥꯡꯒꯦꯔꯥꯅ ꯈꯟꯕꯀꯣ ꯑꯩꯗꯣ
ꯑꯗꯣ ꯃꯁꯇꯔ ꯇꯧꯗ꯭ꯔꯗꯤ ꯀꯩ ꯇꯧꯅꯤ
ꯑꯩꯗꯣ ꯑꯦꯛꯖꯥꯝ ꯑꯗꯨꯝ ꯊꯥꯅꯤꯡꯕ
ꯀꯔꯤ ꯑꯦꯖꯥꯝ ꯊꯥꯅꯤꯡꯕ꯭ꯔꯥ
ꯇꯨꯝ ꯎꯝ ꯁꯤꯚꯤꯜ ꯁꯤꯚꯤꯜ ꯑꯦꯛꯖꯥꯝ ꯑꯗꯨꯝ ꯑꯦꯅꯤ ꯊꯥꯅꯤꯡꯈ꯭ꯔꯕ ꯑꯩꯗꯣ ꯃꯇꯝ ꯃꯥꯡꯍꯟꯅꯤꯡꯗ꯭ꯔꯕ ꯑꯗꯨ ꯑꯥ ꯐ꯭ꯔꯗꯔ ꯏꯁꯇꯗꯤꯁ ꯇꯧꯊꯔꯒꯀꯣ ꯑꯩꯅ ꯄꯤ ꯍꯩꯆ ꯗꯤ ꯐꯥꯎ ꯆꯠꯊꯕ ꯆꯠꯊꯒꯗꯧꯕ ꯑꯣꯏꯔꯗꯤ ꯐꯕꯀꯣ ꯑꯗꯨꯕꯨ ꯑꯗꯨꯒꯤꯁꯨ ꯑꯃꯨꯛ ꯂꯩ ꯄ꯭ꯂꯥꯟ ꯂꯩꯇꯕꯒꯤ ꯑꯃꯨꯛ ꯃꯥꯡꯒ꯭ꯔꯅꯤ ꯍꯥꯏꯅ ꯈꯜꯂꯒ ꯑꯗꯣ ꯈꯟꯗꯣꯛꯈ꯭ꯔꯕ ꯈꯪꯗꯦ
ꯑꯁꯤ ꯊꯨꯅ ꯊꯕꯛ ꯐꯪꯅꯤꯡꯉꯥꯏ ꯇꯧꯕꯗꯗꯤ ꯐꯩꯗ ꯍꯥꯏꯗꯤ ꯍꯌꯦꯡꯋꯥꯏ ꯄꯤ ꯑꯩꯆ ꯖꯤ ꯇꯝꯃ ꯂꯣꯏꯕ ꯀꯥꯟꯁꯨ ꯄꯤ ꯑꯩꯆ ꯖꯤ ꯂꯩꯔꯒ ꯊꯕꯛ ꯐꯪꯒꯅꯤ ꯍꯥꯏꯕꯁꯨ ꯂꯩꯇꯦꯅꯀꯣ
ꯑꯣꯏ ꯎꯝ
ꯊꯨꯅ ꯄꯤ ꯍꯩꯁ ꯗꯤ ꯇꯝꯂꯗꯤ ꯆꯍꯤ ꯁꯨ ꯌꯥꯝ ꯆꯠꯈ꯭ꯔꯅꯤꯗ ꯌꯨꯝ ꯄꯥꯟꯒꯦ ꯍꯥꯏꯕ ꯄ꯭ꯂꯥꯟ ꯒꯨꯝꯕ ꯂꯩꯔꯗꯤ ꯑꯗꯨꯝ ꯈꯔ ꯊꯦꯡꯅꯕꯁꯨ ꯌꯥꯏ ꯑꯗꯨꯒꯤ
ꯎꯝ
ꯁꯨꯝꯕ ꯊꯕꯛ ꯐꯪꯕꯅꯗꯤ ꯕꯦꯁ ꯑꯣꯏꯗ
ꯍꯣꯏ ꯑꯗꯨꯒ ꯏꯃꯨꯡ ꯃꯅꯨꯡꯁꯨ ꯌꯥꯝ ꯑꯥ ꯅꯨꯨꯡꯉꯥꯏꯇꯕꯅꯤꯅꯀꯣ ꯑꯗꯨꯒꯤ ꯊꯨꯅꯁꯨ ꯎꯝ ꯑꯥ꯭ꯔꯟ ꯇꯧꯕꯗꯣ ꯐꯩꯌꯦꯅꯀꯣ ꯑꯗꯨꯒꯤ
ꯎꯝ ꯍꯥ ꯑꯗꯨ ꯀꯨꯜ ꯒ꯭ꯔꯦꯖꯨꯋꯦꯠ ꯇꯧꯔꯒ ꯀꯣꯆꯤꯡ ꯂꯧꯔꯒ ꯑꯦꯛꯖꯥꯝꯗꯣ ꯇ꯭ꯔꯥꯏ ꯇꯧꯋꯣꯅ
ꯍꯣꯏ ꯑꯗꯨꯃꯥꯏꯅ ꯇꯧꯅꯉꯥꯏ ꯈꯜꯂꯤꯅꯦ ꯅꯪꯗꯤ ꯀꯃꯥꯏꯅ ꯇꯧꯅꯉꯥꯏ ꯈꯜꯂꯤꯔꯣ
ꯎꯝ ꯑꯩꯁꯨ ꯍꯥ ꯍꯥꯟꯅ ꯑꯗꯨꯝ ꯀꯣꯂꯦꯖꯁꯨ ꯀꯥꯏꯌꯦ ꯑꯗꯨꯝ ꯑꯦꯛꯖꯥꯝꯁꯨ ꯑꯗꯨꯝ ꯈꯔ ꯈꯔ ꯇ꯭ꯔꯥꯏ ꯇꯧꯋꯤ ꯀꯣ ꯑꯗꯨ ꯒ꯭ꯔꯦꯖꯨꯋꯦꯠ ꯂꯣꯏꯔꯒ ꯍꯧꯖꯤꯛ ꯍꯧꯖꯤꯛꯇꯤ ꯑꯗꯨꯝ ꯑꯥ ꯃꯦꯗꯤꯀꯦꯜ ꯀꯣꯂꯦꯖꯇ ꯇꯝꯃꯦ
ꯃꯦꯗꯤꯀꯦꯜ ꯀꯣꯂꯦꯖ ꯍꯥꯏꯔꯗꯤ ꯀꯔꯤ ꯀꯔꯤꯒꯤ ꯃꯔꯝꯗ ꯇꯝꯕ꯭ꯔꯣ ꯑꯦꯝ ꯕꯤ ꯕꯤ ꯑꯦꯁ ꯔꯣ
ꯍꯣꯏ
ꯆꯥ ꯌꯥꯝ ꯐꯩꯅꯦ ꯆꯥ ꯑꯗꯨꯃꯥꯏꯟ ꯇꯧꯔꯥ ꯀꯣꯂꯦꯖꯁꯨꯨ ꯄꯨꯂꯞ ꯆꯠꯊꯕ ꯌꯥꯕ꯭ꯔꯣ
ꯑꯥ ꯍꯥꯏ ꯍꯧꯖꯤꯛꯇꯤ ꯀꯣꯂꯦꯖ ꯇꯝꯗ꯭ꯔꯦꯗ ꯍꯥꯟꯅ ꯑꯁꯤ ꯇꯝꯗ꯭ꯔꯤꯉꯩꯗꯀꯣ
ꯑꯥ
ꯕꯣꯠꯇꯅꯤ ꯂꯧꯔꯒ ꯒ꯭ꯔꯦꯖꯨꯑꯦꯠ ꯇꯧꯕ ꯂꯣꯏꯕ ꯀꯥꯟꯗꯅ ꯑꯩꯗꯣ ꯑꯁꯤꯗ ꯇꯝꯅ ꯍꯧꯕ
ꯆꯥ ꯑꯣ ꯌꯥꯝ ꯐꯩꯅꯦ ꯅꯪꯗꯤ ꯌꯨꯝꯗ ꯂꯩꯇꯕ꯭ꯔꯣ
ꯌꯨꯝ ꯍꯧꯖꯤꯛꯇꯤ ꯍꯣꯁꯇꯦꯜ ꯂꯩꯌꯦ
ꯑꯣ
ꯍꯣꯁꯇꯦꯜ ꯂꯩ ꯑꯗꯥ ꯌꯨꯝ ꯆꯠꯄ ꯌꯥꯗ꯭ꯔꯦ ꯑꯗꯣ ꯁꯨꯇꯤ ꯂꯩꯕꯒꯤꯀꯣ ꯑꯁꯤꯗ ꯌꯨꯝꯁꯨ ꯆꯠꯇꯕꯒꯤ ꯑꯁ‌ ꯀꯣꯜ ꯇꯧꯔꯒ ꯂꯩꯕꯅꯤꯗ ꯊꯣꯏꯅꯁꯨ ꯆꯨꯋꯦ ꯍꯥꯏꯅ ꯅ ꯗꯤꯁ ꯏꯌꯔ ꯂꯣꯏꯈ꯭ꯔꯅꯤꯀꯣ ꯅꯪ
ꯑꯥ ꯅꯦꯛꯁ ꯏꯌꯔ ꯍꯧꯕꯗ ꯉꯥꯏꯔꯤ ꯑꯩꯈꯣꯏꯗꯣ ꯐꯤꯞ ꯁꯦꯃꯤꯁꯇꯔ ꯀꯣ ꯍꯧꯕꯗ ꯉꯥꯏꯔꯤ ꯑꯗꯨꯒꯤ ꯅꯦꯛꯁ ꯏꯌꯔꯒꯤ ꯖꯨꯟ ꯖꯨꯂꯥꯏꯗ ꯂꯣꯏꯒꯅꯤ
ꯎꯝ ꯅꯪꯒꯤ ꯌꯨꯝꯗꯤ ꯑꯣꯔꯤꯖꯤꯅꯦꯜꯗꯤ ꯆꯤꯡꯗꯒꯤꯔꯣ ꯂꯝꯄꯥꯛꯇꯒꯤꯔꯣ
ꯑꯣ ꯂꯝꯄꯥꯛꯇꯒꯤ ꯑꯣꯏꯅ ꯍꯥꯏꯅꯦ ꯇꯝꯒꯤ ꯃꯤꯅꯦ
ꯑꯗꯨꯗꯤ ꯅꯪꯒꯤ ꯃꯤꯡꯒ ꯌꯦꯡꯂꯗꯤ ꯁꯣꯝꯕꯣꯡ ꯁꯥꯏꯠꯇꯒꯤ ꯑꯣꯏꯒꯗꯧꯕ ꯃꯥꯜꯂꯦ
ꯑꯣꯏꯗꯦ ꯑꯗꯣꯝꯗ ꯑꯣꯏꯗꯦ
ꯑꯣꯏꯗꯦ ꯑꯗꯨꯗꯤ ꯇꯔꯨꯡ ꯑꯣꯏꯕ ꯖꯠꯂꯥ
ꯎꯝ ꯑꯩꯈꯣꯏꯒꯤ ꯄꯥꯔꯁꯣꯅꯦꯜꯒꯤ ꯃꯔꯝꯗꯤ ꯉꯥꯡꯅꯕ ꯌꯥꯗꯦ ꯁꯤꯗ
ꯀꯩꯁꯨ ꯀꯥꯏꯗꯕꯅꯤꯗ ꯀꯩꯁꯨ ꯀꯥꯏꯗꯕꯅꯤꯗ
ꯆꯥꯛ ꯌꯥꯝ ꯆꯥꯔꯝꯃꯅꯤ ꯅꯪ ꯃꯈꯣꯟꯗꯣ ꯌꯥꯝ ꯆꯥꯔꯒ ꯐꯨꯜꯂꯒ ꯇꯨꯝꯃ ꯂꯩꯕ ꯃꯥꯜꯂꯦ ꯃꯈꯣꯟꯗꯤ
ꯑꯁ ꯆꯥꯛ ꯂꯥꯝꯈ꯭ꯔꯦ ꯑꯦ
ꯑꯦ ꯆꯥꯗꯕ꯭ꯔꯣ ꯉꯁꯥꯏ
ꯍꯣꯏ ꯉꯁꯥꯏ ꯆꯥꯕꯗꯣ ꯆꯥꯛ ꯂꯥꯝꯈ꯭ꯔꯦ
ꯈꯖꯤꯛ ꯆꯥꯕ ꯈꯖꯤꯛꯈꯛ ꯆꯥꯕ꯭ꯔꯣ
ꯆꯥꯗꯦꯗ ꯑꯁ ꯍꯣꯁꯇꯦꯜ ꯂꯩꯕꯅꯤꯅ ꯌꯥꯗ꯭ꯔꯦ ꯔꯦꯟ ꯂꯩꯔꯗꯤ ꯊꯣꯡꯂꯒ ꯆꯥꯕ ꯌꯥꯕ
ꯎꯝ ꯍꯥꯎꯇꯕꯩꯔꯣ ꯆꯥꯗ ꯌꯥꯝ ꯆꯥꯗꯕꯩꯔꯣ
ꯆꯥꯌꯦꯗ ꯑꯃꯨꯛꯀ ꯂꯥꯝꯕꯒꯤꯅꯤꯗ
ꯁꯨꯝ ꯃꯔꯛ ꯃꯔꯛꯇ ꯁꯨꯌꯦꯅꯦ
ꯍꯣꯏ ꯍꯣꯁꯇꯦꯜ ꯂꯩꯔꯗꯤ ꯍꯦꯟꯅꯁꯨ ꯂꯥꯝꯕꯅꯤ ꯑꯩꯗꯤ ꯂꯩꯅꯤꯡꯗꯦ ꯑꯗꯨꯒꯤ ꯑꯗꯨꯒꯨꯝꯕ ꯃꯐꯝꯗꯣ ꯑꯩ ꯌꯥꯝꯅ ꯂꯥꯏꯔꯕꯒꯤ ꯇꯥꯏꯞꯇ ꯐꯤꯜ ꯇꯧꯍꯜꯂꯦ ꯑꯩꯉꯣꯟꯗ ꯑꯗꯨꯃꯥꯏꯅ ꯆꯥꯛ ꯈꯥꯡꯉꯒ ꯁꯤꯔꯝꯗꯥꯏꯒꯤ ꯇꯥꯏꯞꯇ ꯈꯥꯡꯕꯗꯦ ꯑꯗꯣ
ꯂꯩꯅꯤꯡꯗ꯭ꯔꯁꯨ ꯆꯥꯛ ꯊꯣꯡꯕꯁꯨ ꯋꯥꯕꯒꯤ ꯎꯄꯥꯏ ꯂꯩꯇꯕꯒꯤ ꯂꯩꯕꯅꯤꯗ
ꯎꯝ ꯍꯣꯏ ꯑꯁ ꯑꯩꯗꯤ ꯅꯍꯥꯟꯗꯣ ꯂꯩꯔꯝꯃꯦ ꯊꯥ ꯇꯔꯨꯛ ꯀꯨꯝꯕꯔꯥ ꯑꯁ ꯄꯨꯟꯁꯤꯗ ꯑꯍꯥꯟꯕꯅꯦꯕ ꯀꯌꯥꯃꯨꯛꯁꯨ ꯋꯥꯕ꯭ꯔꯥ ꯂꯥꯏꯛ ꯆꯥꯝ ꯆꯥꯛ ꯂꯥꯝꯈꯠꯂꯛꯄ ꯃꯇꯝꯗ ꯃꯇꯝ ꯃꯣꯏꯅ ꯄꯤꯕ ꯃꯇꯝ ꯂꯩꯌꯦꯅꯀꯣ ꯑꯗꯨꯗ ꯆꯥꯖ꯭ꯔꯗꯤ ꯌꯥꯗꯦꯅ ꯑꯗꯨ ꯉꯥꯏꯕꯗ ꯁꯤꯒꯦ ꯇꯧ ꯑꯩ ꯂꯩꯅꯤꯡꯗꯦ ꯄꯨꯟꯁꯤꯗ ꯑꯩ ꯏꯆꯥꯁꯤꯡꯁꯨ ꯂꯩꯍꯜꯂꯣꯏ ꯁꯨꯡꯂꯩ ꯂꯩꯍꯜꯂꯣꯏ
ꯅꯣꯏ ꯅꯣꯏꯗꯤ ꯅꯆꯤꯟ ꯅꯅꯥꯎ ꯀꯌꯥ ꯂꯩꯥꯕ꯭ꯔꯣ
ꯎꯝ ꯑꯩꯈꯣꯏꯁꯦ ꯃꯔꯤ ꯂꯩꯌꯦ ꯑꯩꯒ ꯃꯔꯤ
ꯑꯣ ꯅꯪꯅ ꯈꯣꯏ ꯀꯩꯅꯣ ꯌꯦꯡꯒꯦꯁꯔꯣ
ꯎꯝ ꯑꯅꯤ ꯁꯨꯕ
ꯑꯆꯥ ꯑꯗꯨ ꯅꯨꯨꯄꯥ ꯀꯌꯥ ꯅꯨꯨꯄꯤ ꯀꯌꯥ
ꯅꯨꯄꯤ ꯑꯅꯤ ꯅꯨꯄꯥ ꯑꯅꯤ
ꯑꯁ ꯗꯨꯗꯤ ꯆꯞ ꯆꯥꯌꯦꯍꯦ ꯊꯥꯏꯅ ꯈꯋ꯭ꯥꯏ ꯄꯥꯝꯕꯗꯨꯅꯤꯅꯦ ꯁꯤꯁꯦ
ꯅꯣꯏꯗꯤ ꯀꯌꯥ ꯄꯣꯛꯀꯦ
ꯑꯈꯣꯏꯁꯨ ꯆꯞ ꯃꯥꯟꯅꯩꯌꯦ ꯑꯗꯨ ꯑꯈꯣꯏꯅꯗꯤ ꯅꯨꯄꯥ ꯈꯛꯇ ꯑꯣꯏꯕ
ꯑꯣ ꯃꯔꯤꯃꯛ
ꯍꯣꯏ ꯅꯨꯄꯤ ꯂꯩ ꯅꯨꯄꯤꯁꯦ ꯑꯈꯣꯏꯁꯨ ꯇꯥꯡꯈ꯭ꯔꯦꯅꯦ
ꯁꯦꯡꯕ ꯊꯕꯛꯇꯤ ꯑꯅꯝꯕ ꯅꯣꯏꯟ ꯂꯣꯏꯅ ꯇꯧꯔꯝꯃꯅꯤ
ꯍꯣꯏ ꯇꯧꯕꯅꯦ ꯅꯨꯄꯤꯒꯨꯝꯅ ꯇꯧꯕꯅꯦꯗ
ꯐꯔꯦ ꯀꯩꯅꯣ ꯑꯗꯨꯗꯣ ꯌꯥꯝ ꯐꯔꯦ ꯑꯗꯨꯃꯥꯏꯅ ꯇꯧꯕꯗꯣ
ꯅꯪꯒꯤ ꯅꯣꯏ ꯑꯍꯟꯗꯨꯗꯤ ꯀꯔꯤ ꯇꯧꯔꯒ ꯂꯩꯕ꯭ꯔꯥ ꯍꯧꯖꯤꯛ
ꯃꯥꯁꯨ ꯑꯦꯛꯖꯥꯝ ꯂꯧꯅꯉꯥꯏ ꯀꯣꯆꯤꯡ ꯂꯧꯔꯒ ꯇꯧꯔ ꯂꯩ
ꯑꯍꯨꯝ ꯁꯨꯕꯗꯤ
ꯑꯍꯨꯝꯁꯨꯨꯕꯅ ꯀ꯭ꯂꯥꯁ ꯇꯨꯌꯦꯜꯐ ꯀꯥꯔꯂꯩꯑꯦ
ꯂꯥꯁꯇꯨꯗꯤ
ꯂꯥꯁꯇꯤ ꯃꯥ ꯀ꯭ꯂꯥꯁ ꯊ꯭ꯔꯤ ꯉꯥꯛꯇ ꯑꯣꯏꯔꯤ ꯒꯦꯞ ꯌꯥꯝ ꯂꯩꯕ ꯒꯦꯞ ꯌꯥꯝ ꯂꯩꯔ ꯑꯃꯨꯛ ꯄꯣꯛꯄ ꯏꯆꯦꯗꯤ ꯑꯃꯨꯛ ꯑꯍꯟ ꯑꯣꯏꯌꯦ ꯑꯩꯗꯤꯀꯣ ꯆꯍꯤ ꯃꯔꯤꯒꯨꯝꯕ ꯑꯍꯟ ꯑꯣꯏꯌꯦ
ꯌꯨꯝ ꯌꯨꯝ ꯄꯥ ꯅꯣꯢ